ꯍꯜꯂꯣ ꯑꯥ ꯇꯥꯏꯌꯦ
ꯑꯗꯣ ꯁꯤꯅꯥ ꯑꯔꯣꯏꯕ ꯒꯣꯜꯅꯤꯅ ꯑꯗꯨꯗꯪ ꯀꯂꯤ ꯀꯅꯥ ꯄꯥꯏꯅꯤ
ꯍꯥꯥ
ꯃꯊꯉ ꯒꯣꯜꯗꯤꯀꯅꯥ ꯄꯥꯏꯅꯤ
ꯑꯩ ꯇꯨꯝꯃꯅꯤ
ꯑꯁꯦꯡꯕ ꯑꯩ ꯍꯌꯦꯡ ꯉꯟꯅ ꯍꯧꯒꯠꯀꯗꯧꯕꯅꯤꯅ ꯌꯥꯝ ꯋꯥꯔꯅꯤꯕ ꯑꯗꯨꯒꯤ
ꯅꯠꯇ꯭ꯔꯣꯗꯤ ꯑꯩꯗꯤ ꯅꯠꯇ꯭ꯔꯗꯤ ꯑꯩꯗꯤ ꯄꯨꯡ ꯑꯍꯨꯝ ꯃꯔꯤꯒꯨꯝꯗ ꯇꯨꯝꯒꯜꯗꯕ ꯑꯗꯨ
ꯋꯥꯔꯤ ꯈꯔ ꯇꯧꯔꯁꯤ ꯀꯩꯅꯣ
ꯍꯣꯏ ꯌꯦꯡꯁꯤ ꯇꯨꯝꯅꯤꯡꯟꯗ꯭ꯔꯗꯤ ꯇꯨꯝꯅ ꯏꯪ꯭ꯔꯦꯖꯤ ꯊꯥꯟꯕꯁꯦ
ꯇꯨꯝꯅꯤꯡꯗꯔꯤꯔꯥ ꯅꯪꯕꯣ
ꯑꯗꯨꯑꯣꯏꯁꯨ ꯑꯥ ꯁꯤ ꯑꯣꯏꯔꯦ ꯅꯪ ꯅꯝ ꯀꯅꯥ ꯈꯔ ꯇꯧꯔꯃ ꯑꯩ ꯁꯤꯁꯇꯔ ꯍꯣꯏꯦꯟ ꯈꯔ ꯉꯥꯡꯅꯅꯤꯡ ꯉꯂ
ꯌꯥꯏ ꯌꯥꯏ ꯀ ꯏꯗꯦ ꯑꯗꯣ ꯅꯪꯗꯤ ꯍꯌꯦꯡꯒꯤꯄ꯭ꯔꯥ ꯋꯦꯜ ꯏꯀ꯭ꯤꯞ ꯑꯣꯏꯔꯕꯣ ꯅꯪꯒꯤ ꯏꯀ꯭ꯋꯤꯞꯃꯦꯟꯁꯤꯡꯗꯣ
ꯑꯦ ꯏꯗ ꯃꯣꯏ ꯏ ꯐꯥꯟ ꯀꯗꯤ ꯌꯥꯔꯦ ꯍꯕꯨꯁꯨ ꯏꯔꯦ ꯑ ꯇꯣꯞꯁꯦ ꯃꯥꯁ ꯀ꯭ꯌꯥ ꯊ ꯃꯥꯗꯤ
ꯈꯔ ꯈꯔ ꯐꯔꯛ ꯇꯥꯕꯅꯦ ꯍꯧꯖꯤꯗ
ꯍꯥꯥ
ꯑꯗꯨ ꯊꯤꯐꯝ ꯈꯪꯗ꯭ꯔꯦ
ꯑ ꯂꯩꯗꯤ ꯂꯩꯕꯀꯣ ꯑꯗꯨ
ꯎꯝ
ꯑꯗꯨꯗ ꯑ ꯍꯥꯏ ꯍꯦꯗ ꯌꯥꯔꯦ
ꯍꯣꯏꯗ
ꯎꯝ
ꯑꯗꯨꯝ ꯀꯥꯕꯗ ꯅꯨꯡꯉꯥꯏꯕ꯭ꯔꯣ
ꯎꯝ ꯅꯉꯥꯏ
ꯃꯤ ꯌꯥꯝꯕꯅꯤꯀꯣ
ꯍꯣꯏ ꯃꯤ ꯌꯥꯃꯦ
ꯃꯤ ꯌꯥꯝꯝꯅ
ꯅꯪ ꯁꯨ ꯃꯔꯛꯔꯛꯕ ꯂꯥꯎꯑꯣꯅ
ꯂꯥꯛꯀꯀꯤ ꯍꯣꯏ ꯌꯥꯝꯅ ꯑꯩꯗ ꯂꯥꯛꯄ ꯌꯥꯏꯗ
ꯍꯣꯏ ꯎꯝ ꯄ꯭ꯔꯣꯒꯥ꯭ꯔꯥꯝꯒꯨꯝꯕ ꯂꯩꯔꯒ ꯍꯥꯏꯔꯛꯀꯦ ꯑꯗꯨꯝ ꯂꯥꯛꯑꯣ
ꯏ ꯑꯗꯨꯗ ꯏꯊꯟꯗ ꯑꯉꯥꯎꯕꯩ ꯇꯥꯏꯞꯇ ꯂꯥꯎꯕꯗꯨꯅ ꯆꯜꯂꯤꯅꯤ
ꯅ ꯃꯥꯜꯕ ꯄ꯭ꯔꯣꯅ ꯀ ꯀꯔꯗ
ꯃꯌꯥꯝ ꯄꯕꯖꯦꯛꯁꯨ ꯅꯤ ꯆꯅꯤ ꯌꯥꯔꯣ ꯀꯅꯣ
ꯎꯝ ꯍ ꯌꯦꯡꯁ ꯌꯥꯔꯗꯤ
ꯌꯦꯡ ꯀꯕ
ꯑꯥ
ꯌꯦꯉ ꯌꯦꯎꯕ ꯑꯗꯨꯗꯥ
ꯑꯗꯨꯗ ꯉꯥꯏꯕꯗꯤ ꯑ ꯍꯣꯏ ꯅꯪ ꯅꯤꯡꯝꯕ ꯀꯅꯗꯨ ꯃꯥꯣ ꯑꯦ ꯌꯨꯔꯣꯒꯨꯝꯕ ꯂꯩꯇꯕ ꯌꯨꯔꯣ
ꯂꯩꯗ ꯂꯩꯕꯕꯨꯗꯤ ꯑꯗꯨ ꯑꯣꯏꯁꯨ ꯃꯔꯨꯞꯀ ꯆꯠꯃꯤꯟꯅꯕꯒ ꯅꯪꯒ ꯆꯠꯃꯤꯟꯅꯕ ꯈꯤꯠꯅꯩꯅꯤꯅ
ꯑꯣ ꯔꯣꯑꯣ ꯅ ꯀꯔꯤ ꯀꯥꯏꯅꯣ
ꯈꯗꯗꯤ
ꯅꯪ ꯍꯟꯛꯇꯦ ꯏꯁ ꯏꯁꯣꯔꯒꯤ ꯋꯥ ꯅꯣꯡꯃꯥꯟꯅꯕꯈꯩꯗꯤ ꯇꯥꯍꯟꯅꯤꯡꯉ ꯆ
ꯑꯦꯛꯁꯄꯤꯔꯤꯌꯦꯟꯁ ꯃꯐꯝꯗꯨꯒꯤ ꯑꯦꯛꯁꯄꯤꯔꯌꯦꯟꯁ ꯐꯖꯅ ꯂꯩꯈ꯭ꯔꯕ ꯃꯤꯒ ꯆꯠꯃꯤꯟꯅꯕꯅ ꯍꯦꯟꯅ ꯀꯩꯅꯣ ꯑꯣꯏꯅ ꯀꯣꯟꯐꯤꯗꯦꯟ ꯈꯔ ꯂꯩꯅ ꯑꯗꯨꯅ ꯍꯦꯟꯅ
ꯑꯗꯨ ꯄꯨꯂꯞ ꯂꯥꯛꯃꯤꯟꯅꯣ ꯍꯥꯏꯕꯅꯦ ꯑꯗꯨꯝ ꯄꯨꯜꯂꯞ ꯆꯪꯃꯤꯟꯅꯁꯦ ꯈꯜꯂꯤ ꯍꯥꯏꯕꯨ
ꯑꯩꯒ ꯅꯪ ꯈꯇꯅꯤ ꯃꯥꯅꯤ
ꯅꯠꯇꯦ ꯑꯗꯨ ꯊꯃꯒ ꯌ ꯋꯥ ꯅ ꯑ ꯑꯩꯅ ꯍꯥꯏꯕꯁꯀꯣ ꯗꯦ ꯑ ꯆꯠꯃꯤꯟꯅꯕ ꯌꯥꯕ ꯌꯥꯗꯕ ꯅꯠꯇꯕ ꯇꯒꯤꯕꯔ ꯆ ꯅꯪ ꯏꯆ ꯅꯨꯄꯥ ꯑꯣꯏꯒꯗꯧꯕꯗꯗꯤ ꯈꯜꯂꯅꯦꯕ꯭ꯔꯥ
ꯑ ꯃꯤꯗꯤ ꯏꯕꯥꯅꯤ ꯇꯨ ꯋꯥꯔꯆꯥ ꯀ ꯍꯥꯏꯖꯤ
ꯑ ꯑꯗꯨꯗꯤ ꯌꯥꯔꯣꯏ ꯃꯅꯦꯕꯤ
ꯌꯥꯏꯔꯦ ꯌꯥꯔꯦ ꯀ ꯌꯨꯗ
ꯆꯃꯦꯅꯕꯨꯗꯤ ꯀꯥꯏꯗꯦ ꯀꯥꯏꯗꯦꯕ ꯀꯣ ꯑꯗꯨ
ꯎꯝ ꯑꯩ ꯑꯩ ꯕꯥꯥꯞ ꯇꯥꯏꯔ ꯅꯃꯥꯟꯅꯕꯤꯁꯤꯡ ꯌꯥꯝ ꯂꯩꯕꯗꯨꯗ ꯑꯃꯨꯛ ꯏꯊꯟꯅ ꯀꯋꯔ ꯆꯠꯄꯗꯣ ꯅꯨꯡꯉꯥꯏꯇꯣꯏꯅꯀꯣ
ꯎꯝ ꯑꯗꯨꯩ ꯆꯠꯃꯤꯟꯅꯔꯗꯤ ꯄꯨꯂꯞ ꯆꯠꯃꯤꯟꯅꯕꯅ ꯐꯠꯇ꯭ꯔꯣ ꯕꯗꯤ ꯑꯥ ꯅꯃꯥꯟꯅꯕꯕꯨ ꯍꯣꯏ ꯄꯨꯔꯛꯑꯗꯤ ꯏꯃꯣꯏꯁꯨ ꯃꯣꯏꯁꯨ ꯃꯣꯏ ꯀꯝꯄꯅꯤ ꯂꯩꯌꯦꯦꯅ ꯑꯩꯁꯨ ꯑꯩꯒꯤ ꯀꯝꯄꯅꯤ ꯂꯩꯅꯤꯅ ꯑꯗꯨꯒꯤ ꯍꯥꯏꯕꯅꯦꯗ
ꯍꯣꯏꯗ ꯆꯨꯝꯃꯗ
ꯑꯩꯁꯨ ꯃꯣꯏꯒꯤ ꯈꯟꯕꯤꯕ ꯑꯗꯨꯒꯤꯅꯦ
ꯎꯝ ꯅꯪꯗꯤ ꯃꯤ ꯌꯥꯝ ꯈꯟꯕꯤꯌꯦꯀꯣ
ꯑꯝꯍꯝ ꯌꯥꯒꯥꯏꯗꯕꯗꯤ ꯈꯟꯃꯜꯂꯒ ꯑꯦꯗꯚꯥꯟꯇꯦꯖ ꯂꯧꯕꯤꯕꯗꯣ
ꯑꯗꯨꯗꯤ ꯍꯦꯟꯃꯜꯂꯦ ꯃꯤꯁꯤꯡꯁꯤꯁꯨ ꯃꯥ ꯑꯦꯗꯚꯥꯟꯇꯦꯖ ꯂꯧ
ꯅꯅ ꯈꯪꯕ
ꯑꯗꯣ ꯑꯝꯍꯝ ꯌꯨꯝ ꯆꯠꯂꯨꯔꯣ
ꯑꯩ ꯁꯕꯦꯟꯇꯤꯟꯗ ꯆꯠꯀꯅꯤ
ꯀ ꯁꯨꯇꯤ ꯂꯩꯕ꯭ꯔꯣ
ꯎꯝ ꯖꯨꯟ ꯑꯦ ꯖꯨꯟ ꯑꯌꯦ ꯁꯃꯔ ꯚꯦꯀꯦꯁꯟ
ꯀꯩꯗꯧꯉꯩ ꯍꯜꯂꯛꯀꯅꯤ
ꯃꯦ ꯒꯤ ꯑꯣꯒꯁ ꯀꯨꯝ ꯕꯗ
ꯑꯍ
ꯈꯔꯤꯔꯣ
ꯐꯥꯉꯤ
ꯎꯝ
ꯑꯩꯅ ꯑꯗꯨ ꯁꯥꯡꯅ ꯄꯤꯕ꯭ꯔꯣ
ꯍꯣꯏ
ꯋꯥ
ꯌꯨꯝꯗꯣ ꯈꯔ ꯅꯨꯡꯉꯥꯏ ꯊꯣꯛꯂꯒꯦ ꯋꯥꯏ
ꯀꯃꯥꯏꯅ ꯅꯨꯡꯉꯥꯏꯗꯣꯏꯅꯣ ꯍꯥꯏꯔꯝꯃꯣꯅꯤ
ꯅꯠꯇꯦꯗ ꯏꯄꯥꯕꯨ ꯈꯔ ꯃꯠꯇꯦꯡ ꯄꯥꯡꯉꯕ
ꯑꯟꯑꯣꯗꯤꯕꯜ
ꯁ꯭ꯀꯨꯜ
ꯒ꯭ꯌꯥꯟ ꯌꯥꯝ ꯇꯥꯕ ꯃꯤꯅꯤꯅꯦ
ꯍꯝ ꯑꯩꯗꯤ ꯑꯩꯗꯤ ꯑꯃꯈꯛꯇꯅꯤꯅ ꯍꯣꯔꯦꯟꯗꯤ ꯑꯩꯅ ꯑꯗꯨꯝ ꯁꯤꯟꯅꯈꯤꯗꯧꯕꯗꯨꯕꯨ ꯑꯗꯨꯒꯤ ꯑꯩꯁꯨ ꯑꯥꯏꯗꯤꯌꯥ ꯈꯔ ꯂꯧꯔꯝꯒꯦꯅ ꯑꯗꯨꯝ ꯏ ꯄꯥꯎ ꯄꯥꯝꯒꯤ ꯐꯣꯟ ꯑꯩꯒꯤ ꯏꯊꯛꯇ ꯑꯃ ꯂꯩꯔꯗꯤ ꯈꯔ ꯐꯕꯅꯦ ꯑꯩ ꯊꯛꯅꯔꯤꯅꯦ
ꯌꯥꯝ ꯐꯌꯦ ꯑꯗꯨ
ꯐꯩꯌꯦ ꯍꯥꯏꯁꯤꯔꯥ
ꯐꯩꯅ ꯑꯦ ꯀꯩ ꯐꯩ ꯍꯥꯏꯗꯗꯤ ꯀꯩ ꯍꯥꯏꯗꯣꯏꯅꯣ ꯐꯠꯇꯦ ꯍꯥꯏꯒꯦꯔꯣ
ꯅꯠꯇꯦꯗ ꯑꯋꯥꯕ ꯑꯗꯨꯅꯦꯗ
ꯋꯥꯔꯁꯨ ꯅꯪ ꯅꯪ ꯅꯠꯇ꯭ꯔꯗꯤ ꯂꯩꯇ꯭ꯔꯤ ꯅꯤ ꯑꯇꯣꯞꯄ
ꯑꯗꯨꯕꯨꯗꯤ ꯆꯨꯝꯕ
ꯑꯗꯣ ꯅꯣꯏ ꯌꯨꯝꯗ ꯅꯪꯒꯤ ꯃꯤ ꯑꯃ ꯂꯩꯍꯧꯕꯩꯔꯣ ꯅꯣꯏꯕꯥ ꯅꯠꯇꯕ
ꯂꯩꯔꯦꯁꯨ ꯑꯥꯏꯝ ꯅꯣꯠ ꯒꯣꯌꯤꯡ ꯐꯣꯔ ꯗꯦꯠ ꯔꯤꯖꯟ ꯌꯥꯔ ꯑꯩꯗꯨꯒꯨꯝꯕꯒꯤ ꯃꯇꯝ ꯂꯩꯇꯦ ꯑꯗꯨꯒ ꯅꯣꯡ ꯐꯨꯔꯜ ꯂꯥꯏꯛ ꯑꯁꯦꯡꯕ ꯍꯥꯏꯕꯅꯦ ꯑꯩꯗꯤ ꯌꯨꯝꯗ ꯆꯠꯄꯗꯣ ꯑꯗꯨꯒꯤ ꯃꯔꯝ ꯆꯠꯄ ꯅꯠ ꯀꯩꯕꯨ
ꯎꯝ
ꯂꯩꯔꯁꯨ ꯂꯩꯇ꯭ꯔꯁꯨ ꯑꯩꯗꯤ ꯏꯄꯥꯒꯤꯗꯃꯛ ꯆꯠꯄꯅꯦ ꯑꯗꯨꯒꯨꯝꯕꯒꯤ ꯆꯠꯄ ꯅꯠꯇꯦ
ꯂꯩꯗꯤ ꯂꯩꯕ ꯅꯠꯇ꯭ꯔꯥ
ꯂꯩꯌꯦ ꯂꯩꯌꯦ ꯑꯩꯅ ꯄꯥꯝꯕ ꯃꯤꯗꯤ ꯂꯩꯌꯦ
ꯀꯩꯇꯧꯅꯤ ꯃꯣꯏꯅ ꯃꯣꯏꯅ ꯄꯥꯝꯕꯅꯦ ꯑꯩꯅ ꯄꯥꯝꯕ ꯅꯠꯇꯦ
ꯎꯝ
ꯑꯦꯁꯦ ꯑꯗꯨ ꯄꯥꯔꯅꯤ ꯃ ꯇꯔꯕ ꯌꯨ ꯌꯦꯇꯕ꯭ꯔ
ꯑꯃꯅꯁꯨ ꯃꯟ ꯑꯃꯅꯁꯨ ꯊꯤꯡꯕ ꯑꯃꯅꯁꯨ ꯊꯤꯡꯕ ꯍꯥ
ꯊꯦ
ꯁꯤꯒꯥꯏꯒꯗꯧꯔꯤꯕ
ꯑ
ꯑꯗꯣ ꯑꯍꯥꯟꯕꯗ ꯂꯣꯏ ꯂꯩꯍꯧꯕ꯭ꯔꯣ
ꯍꯥꯥ
ꯅꯣꯏ ꯈꯨꯟꯗꯨ ꯂꯩꯅꯦꯍꯧꯕ ꯑꯗꯣ
ꯃꯣꯏꯅꯦ ꯑꯂ ꯌꯦ ꯐꯥꯏ ꯏꯁ ꯑꯗꯨꯕꯨ ꯑꯩꯗꯤ ꯈꯨꯟꯗꯗꯤ ꯂꯩꯔꯣꯏꯗ ꯏꯕꯥ ꯏ ꯃꯅꯥꯛꯇ ꯂꯩ ꯎꯝ ꯎꯝ ꯎꯝ ꯎꯝ ꯎꯝ ꯎꯝ ꯎꯝ ꯎꯝ ꯎ ꯎꯝ
ꯑꯃꯨꯛ ꯐꯨꯒꯥꯏ ꯅ ꯂꯩꯔꯝꯅꯤ ꯀꯣ ꯅꯨꯄꯥ ꯑꯅꯤꯗꯣ
ꯑꯁ ꯀꯅꯥꯅꯥ ꯃꯋꯥ ꯂꯧꯕꯤꯅꯤ
ꯀꯥꯔꯤ ꯅꯥꯉꯣꯜꯗ ꯀꯩꯗꯧꯕ
ꯑꯗꯨ ꯑꯗꯨꯕꯨꯀꯣ ꯑꯩꯒꯤ ꯕꯦꯁ ꯐ꯭ꯔꯦꯟꯒꯤ ꯃꯌꯥꯝꯕꯁꯨ ꯑꯣꯏꯕꯥꯒꯤꯀꯣ ꯏꯛꯅꯣꯔ ꯇꯧꯕ ꯌꯥꯗꯕ
ꯀ ꯑꯅꯤ ꯃꯛ
ꯑꯝ ꯅꯠꯇꯦ ꯅꯠꯇꯦ ꯑꯃꯅ ꯑꯩꯒꯤ ꯕꯦꯁ ꯐ꯭ꯔꯦꯟꯒꯤ ꯃꯌꯥꯝꯕꯅꯦꯕꯀꯣ ꯑꯃꯅ ꯑꯩꯒꯤ ꯀꯔꯤ ꯍꯥꯏꯁꯤꯔꯥ ꯎꯝ ꯅꯣꯠ ꯕꯦꯁꯇ꯭ ꯐꯔ꯭ꯤꯑꯦꯟꯗ ꯕꯨꯠ ꯖꯨꯁꯇ꯭ ꯐꯔ꯭ꯤꯑꯦꯟꯗꯥ ꯐ꯭ꯔꯦꯟꯒꯤ ꯃꯌꯥꯝꯕꯅꯦ
ꯑꯝ
ꯀꯩ ꯕꯤꯠꯇ ꯄꯥꯝ꯭ꯕꯔ ꯈꯪꯗꯦ ꯃꯔꯝ ꯂꯩꯕꯥꯁꯨ ꯅꯠꯇꯦ ꯀꯔꯤ
ꯄꯥꯝꯅꯤꯒꯅꯦ ꯑꯦ ꯃꯔꯝꯂꯩꯇꯔꯗꯤ ꯀꯃꯥꯏ
ꯑꯦ ꯀꯥꯔꯤ ꯃꯔꯝ ꯂꯩꯕ꯭ꯔꯣ
ꯍꯥꯏꯕꯗꯤ ꯑꯩ ꯈꯪꯗꯦ ꯍꯥꯎ ꯑꯩꯗꯤ ꯑꯕꯔꯤꯗꯦ ꯃꯤꯔꯥꯔꯗ ꯌꯦꯡꯂꯥꯗꯤ ꯑꯣ ꯈꯪꯒꯅꯤ ꯏꯊꯟꯗ
ꯏꯁ ꯏꯁ꯭
ꯑꯁꯦꯡꯕꯥ ꯑꯁꯦꯡꯕ ꯍꯥꯏꯕꯅꯦ ꯑ ꯑꯦꯝ ꯕꯦꯔꯤ ꯑꯥꯒꯂꯤ ꯑꯦꯟ ꯈꯪꯗꯦ ꯃꯣꯏꯅꯗꯤ ꯅꯪꯒꯤ ꯁꯛꯀꯤ ꯅꯠꯇꯦ ꯍꯥꯏꯔꯦ
ꯑꯒꯥꯂꯤ ꯑꯒꯥꯂꯤꯅꯤ ꯅꯠꯇꯦꯅꯤ ꯀꯩꯅꯣꯅꯦ ꯁꯛꯅ ꯀꯩ ꯇꯧꯕ ꯌꯥꯗꯣꯏꯅꯣ
ꯑꯗꯨ ꯑꯣꯏꯔꯁꯨ ꯑꯗꯨꯝ ꯇ꯭ꯠꯂꯦ
ꯅꯠꯇꯦ ꯁꯛ ꯐꯖꯔꯒ ꯀꯩꯗꯧꯕꯥ ꯌꯥꯗꯣꯏꯅꯣꯕ ꯁꯤꯡꯕꯁꯨ ꯌꯥꯔꯣꯏ ꯐꯖꯔꯦ ꯂꯣꯏꯔꯦ ꯃꯤꯅ ꯐꯖꯩ ꯋꯥꯎ ꯐꯖꯩ ꯅꯪ ꯁꯛ ꯂꯣꯏꯔꯦ ꯑꯗꯨꯒ
ꯍꯥꯍꯥꯍꯥ ꯑꯩ ꯈꯣꯡꯅꯥꯔꯦ ꯂꯦꯞꯄꯗ ꯎꯝ
ꯎ ꯃꯊꯪꯗꯗꯤ ꯔꯦꯃꯣꯠ ꯈꯔꯥ ꯅꯨꯡꯉꯥꯏꯕ ꯑꯃ ꯄꯨꯔꯥꯒ ꯂꯥꯛꯇꯣꯏꯅꯦ
ꯑꯣ ꯑꯇꯣꯞꯄꯗꯣ ꯃꯣꯏ ꯎꯏ ꯃꯤ ꯌꯥꯝꯕ ꯑꯗꯨꯒꯤꯅꯦ ꯂꯥꯡꯕꯗꯣ ꯑꯗꯨꯒꯤ ꯁꯤꯗ ꯇꯧꯎꯕꯅꯦꯕ
ꯎꯝ ꯑꯗꯨꯗꯤ ꯅꯪꯁꯨ ꯑꯆꯤꯛꯄ ꯖꯒꯥ ꯊꯤꯔꯥ ꯆꯠꯄꯅꯦꯕ
ꯍꯣꯏ ꯍꯦ ꯍꯦ ꯎꯝ
ꯑꯆꯤꯛꯄ ꯖꯒꯥ ꯀꯌꯥꯝ ꯀꯨꯏꯔꯒꯦ ꯊꯤꯔꯛꯄ
ꯑꯁ ꯀꯨꯏꯔꯦ ꯍꯥꯍꯥ
ꯑꯩꯒꯨꯝꯕ ꯀꯌꯥ ꯀꯌꯥ ꯊꯦꯡꯅꯔ ꯂꯥꯛꯈ꯭ꯔꯦꯅꯦ ꯑꯗꯨꯗꯤ
ꯍꯥꯏ ꯗꯤ
ꯑꯩꯒꯨꯝꯕ ꯀꯌꯥ ꯀꯌꯥ ꯊꯦꯡꯅꯔꯥꯛ